ꯇꯥꯕ꯭ꯔꯣ
ꯇꯥꯏꯌꯦ
ꯀꯩꯗꯧꯔꯤꯅꯣ
ꯂꯥꯏꯔꯤꯛ ꯁꯤꯜꯂꯤꯌꯦ
ꯍꯧꯖꯤꯛꯇ ꯊꯣꯛꯔꯒ
ꯑꯩ ꯍꯨꯖꯤꯛ ꯐꯃꯨꯡꯗ ꯀꯥꯔꯦ ꯑꯗꯨꯒ ꯁꯤꯂꯤꯅꯦ
ꯀꯔꯤ ꯁꯕꯖꯦꯛ ꯏꯗꯣꯏꯅꯣ
ꯑꯩꯗꯤ ꯗ꯭ꯔꯛꯕꯨꯛ ꯏꯌꯦ
ꯑꯣ ꯀ꯭ꯌꯥꯝ ꯋꯥꯠꯂꯤꯍꯦ
ꯑꯥ ꯑꯩꯠꯇꯤꯟ ꯋꯥꯠꯂꯤ
ꯑꯁ ꯌꯥꯝꯃꯤꯅ
ꯍꯣꯏ ꯁꯤꯛꯁꯇꯤꯗꯣ ꯑꯗꯨ ꯁꯤꯛꯁꯇꯤꯗꯣ ꯑꯩꯠꯇꯤꯟ ꯋꯥꯠꯂꯤꯕ
ꯐꯩꯌꯦ ꯐꯩꯌꯦ ꯐꯖꯅ ꯏꯔꯣ
ꯑꯗꯨ ꯅꯪ ꯐꯖꯅ ꯇꯥꯕ ꯅꯠꯇ꯭ꯔꯣ
ꯇꯥꯏꯌꯦ ꯍꯣꯏ ꯑꯃꯗꯣ ꯍꯥꯥꯞꯄ꯭ꯔꯥ
ꯍꯥꯞꯄꯦ
ꯑꯪ ꯅꯨꯡꯉꯥꯏꯔꯦꯅꯦ ꯑꯗꯨꯗꯤ
ꯍꯥꯥ
ꯅꯨꯡꯉꯥꯏꯔꯦꯅꯦ ꯑꯗꯨꯗꯤ
ꯅꯨꯡꯉꯥꯏꯔꯦ ꯅꯪꯗꯤ ꯂꯩꯇ꯭ꯔꯣ ꯍꯥꯞꯄꯣ
ꯂꯩꯇꯤꯌꯦ ꯑꯈꯣꯏꯗꯤ ꯂꯥꯏꯔꯕꯅꯦ
ꯑꯥꯏꯁ ꯑꯩꯅ ꯅꯪꯒꯤ ꯑꯩꯅ ꯊꯕꯛ ꯇꯧꯔꯀꯥꯟꯗ ꯑꯃ ꯂꯩꯕꯤꯔ ꯄꯤꯔꯛꯑꯒꯦꯀꯣ
ꯍꯣꯏ ꯍꯣꯏ ꯉꯥꯏꯕ ꯇꯥꯔꯦꯅꯦ ꯊꯥꯖꯕꯒꯤ ꯋꯥꯡꯃꯗ
ꯅꯪ ꯊꯥꯖꯕꯒꯤ ꯋꯥꯡꯃꯗ ꯅꯠꯇꯦ ꯅꯪꯒꯤ ꯂꯨꯍꯣꯡꯕꯒꯤ ꯑꯎꯟ ꯄꯣꯠꯇꯣ ꯑꯩꯅ ꯑꯗꯨ ꯑꯣꯏꯅ ꯄꯤꯔꯒꯦ
ꯑꯗꯨꯗꯤ ꯍꯦꯟꯃꯟꯗ꯭ꯔꯣ ꯍꯌꯦꯡꯋꯥꯏ ꯂꯨꯍꯣꯡꯒ꯭ꯔꯗꯤ ꯑꯗꯨ ꯗꯔꯀꯥꯔ ꯂꯩꯔꯔꯣꯏꯅꯦ
ꯑꯩ ꯕꯥꯔꯗꯦ ꯀꯨꯏꯗ꯭ꯔꯦ ꯁꯕꯦꯟꯇꯤꯟꯗꯅꯦ ꯑꯗꯨꯗ ꯄꯤꯔꯛꯑꯣ
ꯍꯟꯗꯛ ꯑꯒꯁ
ꯗꯤꯁ ꯃꯟꯗ
ꯄꯤꯊꯣꯛꯀꯦ
ꯍꯤꯍꯤ ꯍꯤ ꯆꯥꯛ ꯆꯥꯔꯕꯣ
ꯆꯥꯔꯦ
ꯀꯔꯤ ꯃꯊꯦꯜ ꯆꯥꯔꯒꯦ
ꯅꯣꯏꯅ ꯄꯤꯔꯛꯄ ꯏꯔꯣꯟꯕꯤꯗꯣ
ꯑꯥ ꯉꯁꯤ ꯏꯔꯣꯟꯕ꯭ꯔꯣꯅꯦ
ꯅꯣꯏꯒꯤ ꯌꯨꯝꯗ ꯏꯔꯣꯟꯕꯗꯣ
ꯑꯥꯑ
ꯍꯣꯏ ꯑꯗꯨꯒ ꯌꯦꯟ ꯂꯩꯔꯝꯗꯥꯏ
ꯍꯥꯎꯔꯦ
ꯐꯩꯌꯦ ꯐꯩꯌꯦ
ꯅꯪꯒꯤ ꯃꯤ ꯁꯤꯟꯕꯗꯣ
ꯑꯥꯑ
ꯑꯗꯨꯗꯣ ꯃꯌꯥꯝ ꯋꯥꯠꯂꯤꯕꯣ
ꯋꯥꯠꯂꯤꯗ
ꯍꯌꯦꯡ ꯍꯌꯦꯡꯁꯨ ꯅꯪ ꯑꯗꯨꯗꯣ ꯂꯣꯏꯕ ꯉꯝꯃꯣꯏꯗ꯭ꯔꯥ
ꯑꯗꯨ ꯑꯣ ꯐꯣꯇꯣ ꯅꯝꯃꯒ ꯍꯥꯟꯅ ꯏꯕ ꯍꯧꯔꯣ ꯁꯤ ꯂꯣꯏꯕꯗ ꯅꯨꯡꯉꯥꯏꯔꯗꯤ
ꯂꯣꯏꯕꯗꯣ ꯀꯩꯅꯣ ꯇꯧꯔꯅꯤ
ꯑꯩ ꯐꯣꯇꯣ ꯅꯝꯃꯒ ꯏꯕꯕꯨꯗꯤ ꯍꯧꯔꯅꯤꯕ
ꯎꯝ ꯀꯩꯅꯣꯒꯤꯗꯤ ꯂꯣꯏꯈ꯭ꯔꯕ꯭ꯔꯥ ꯃꯦꯝ ꯑꯃꯒꯤꯗꯣ ꯀꯝꯃ꯭ꯌꯨꯅꯤꯇꯤꯒꯤꯗꯣ
ꯂꯣꯏꯈ꯭ꯔꯦ ꯑꯩꯗꯤ ꯁꯥꯏꯟ ꯄꯤꯈ꯭ꯔꯦ
ꯑꯧ ꯑꯁꯦꯡꯕ꯭ꯔꯥ
ꯍꯣꯏ ꯑꯩꯒꯤ ꯔꯨꯔꯦꯜꯒꯤ ꯑꯠ ꯑꯔꯕꯥꯟ ꯁꯦꯛ ꯁꯦꯛꯃꯥꯏꯒꯤꯗꯣ
ꯑꯥꯑ
ꯑꯗꯨ ꯑꯩꯒꯤ ꯁꯥꯏꯟ ꯄꯤꯈ꯭ꯔꯦ
ꯉꯁꯤꯅ
ꯍꯣꯏ ꯉꯁꯤ ꯄꯤꯌꯦ ꯑꯩꯗꯤ
ꯃꯤ ꯂꯣꯏꯅ ꯄꯤꯈ꯭ꯔꯕ꯭ꯔꯥ
ꯑꯩ ꯏꯊꯟꯇ ꯇꯨꯝꯕ
ꯑꯇꯣꯞꯄꯒꯤꯗꯤ
ꯀꯅꯥꯝꯇ ꯄꯤꯗꯦ
ꯃꯣꯏꯗꯤ ꯂꯣꯏꯗ꯭ꯔꯤꯕꯒꯤ ꯄꯤꯗꯦ
ꯑꯣꯑꯣ ꯅꯪꯒꯤꯗꯤ ꯄꯨꯂꯞ ꯂꯣꯏꯔꯦ
ꯑꯣꯏ
ꯑꯗꯨꯒ ꯁꯤꯡꯖꯃꯩꯒꯤꯗꯣ
ꯑꯦ ꯂꯣꯏꯔꯗꯤ
ꯑꯗꯨꯗꯣ ꯍꯌꯦꯡ ꯍꯌꯦꯡ ꯆꯦꯛ ꯇꯧꯒꯦ ꯍꯥꯏꯌꯦ ꯑꯗꯨꯁꯨ ꯂꯣꯏꯔꯦ ꯑꯃꯗꯨꯒꯤ ꯉꯁꯤ ꯄꯤꯕ ꯑꯗꯨꯒꯤ ꯅꯣꯏꯒꯤ ꯔꯨꯝꯒꯤꯅꯤꯅ ꯑꯩꯅ ꯂꯥꯁꯇ ꯏꯔꯒ ꯑꯩꯅ ꯁꯥꯏꯅ ꯍꯥꯟꯅ ꯐꯪꯉꯦꯅ ꯍꯥꯏꯔꯛꯏ
ꯍꯣꯏ ꯆꯨꯝꯃꯦꯗꯨꯁꯨ
ꯀꯔꯤꯒꯤꯔꯥ ꯅꯪꯒꯤ ꯈꯥꯛꯇ ꯄꯤꯔꯤꯗꯨꯗꯤ
ꯅꯣꯏꯒꯤ ꯑꯇꯩꯗꯣ ꯂꯣꯏꯕꯗꯣ ꯃꯥ ꯃꯌꯥꯏ ꯃꯌꯥꯏꯗ ꯌꯥꯝꯅ ꯈꯔ ꯂꯥꯛꯄꯗꯣ
ꯎꯝ
ꯑꯗꯨ ꯂꯩꯔꯤꯕꯒꯤ ꯑꯩꯒꯤꯗꯤ ꯄꯨꯔꯥ ꯐꯨꯜꯗꯣ ꯃꯦꯟꯈ꯭ꯔꯕꯅꯦꯕ
ꯑꯣ ꯑꯗꯨꯗꯤ ꯍꯌꯦꯡ ꯌꯦꯡꯒꯦ ꯅꯪꯒꯤ
ꯍꯥ
ꯍꯌꯦꯡ ꯌꯦꯡꯒꯦ ꯅꯪꯒꯤ ꯑꯗꯨꯗꯤ
ꯍꯌꯦꯡ ꯌꯦꯡꯒꯦ
ꯍꯣꯏ
ꯍꯦꯡꯉꫭ
ꯑꯩꯁꯨ ꯍꯥꯎꯁ ꯅꯝꯕꯔ ꯀ꯭ꯔꯤꯀꯔꯥꯗꯣ ꯏꯗ꯭ꯔꯤꯑꯦꯕ ꯑꯗꯨꯒ ꯚꯦꯕꯂꯣꯒ꯭ꯔꯥꯐꯤꯗꫭ ꯕꯤꯕꯂꯣꯒ꯭ꯔꯥꯐꯤꯗ ꯅꯪ ꯏꯈ꯭ꯔꯕ꯭ꯔꯥ
ꯑꯅꯤꯈꯛ ꯏꯌꯦꯕ ꯑꯗꯨ ꯑꯗꯨꯝ ꯁꯥꯏꯟ ꯄꯤꯈꯔꯦ
ꯑꯩ ꯍꯌꯦꯡ ꯍꯦꯡꯒꯦꯀꯣ
ꯍꯦꯡꯉꫭ ꯑꯗꯨꯒ ꯃꯦꯝꯗꯦꯃꯤ ꯃꯦꯟ ꯑꯃ ꯎꯕꯤꯔꯤꯕꯗꯣ
ꯎꯝ
ꯑꯗꯨꯗꯤ ꯎꯝ ꯅꯪ ꯍꯌꯦꯡꯗꯒꯤ ꯋꯥꯟ ꯇꯤ ꯐꯥꯏꯚ ꯑꯜꯂꯣ ꯇꯤꯟꯅꯕꯔꫭ ꯆꯦꯛ ꯇꯧꯅꯤ ꯍꯥꯏꯈꯔꯕꯅꯦ
ꯋꯥꯟ ꯇꯨ ꯐꯥꯏꯚ ꯀꯣ
ꯍꯣꯏ ꯋꯥꯟ ꯇꯨ ꯐꯥꯏꯚ ꯑꯗꯨꯒꯤꯅꯦ ꯑꯩꯅ ꯅꯉꫭꯟꯗ ꯂꫭꯏꯗꫭꯔꯕꫭꯅ ꯍꯥꯏ
ꯐꯖꯅ ꯇꯥꯗꯦꯗ ꯑꯁ ꯂꯪ ꯑꯃꯗꯨꯅ ꯂꯧꯊꯣꯛꯄꯅ ꯐꯒꯅꯤ
ꯑꯩ ꯂꯧꯊꯣꯛꯑꯒꯦ
ꯅꯣꯡ ꯆꯨꯕꯒꯨꯝꯅ ꯃꯈꯣꯟ ꯇꯥꯏ
ꯍꯜꯂꯣ!
ꯇꯔꯦ
ꯐꯖꯅ ꯇꯥꯔꯥꯕꯣ ꯑꯩꯅ ꯂꯧꯊꯣꯛꯈ꯭ꯔꯦ
ꯂꯧꯊꯣꯛꯄꯅ ꯐꯥꯔꯦ
ꯐꯔꯦ ꯑꯃꯗꯣ ꯌꯥꯝꯅ ꯑꯗꯒꯤ ꯑꯩ ꯔꯨꯝꯗꯨ ꯐꯦꯟ ꯊꯥꯏꯌꯦꯕ
ꯑꯣ ꯐꯦꯟꯒꯤ ꯃꯈꯣꯟ ꯑꯣꯏꯔꯝꯒꯅꯤ
ꯅꯪꯗꯤ ꯇꯨꯝꯒꯤꯔꯣꯏꯗ꯭ꯔꯣ
ꯍꯥꯥ
ꯇꯨꯝꯈꯤꯔꯣꯏꯗ꯭ꯔꯣ
ꯇꯧꯝꯈꯤꯔꯣꯏꯗ ꯁꯤ ꯉꯥꯏꯍꯥꯛ ꯏꯈꯤꯒꯦ ꯈꯤꯅꯤ ꯂꯣꯏꯁꯤꯟꯕ ꯉ ꯉꯝꯗ꯭ꯔꯦꯅꯦ ꯈꯨꯌꯥꯝꯁꯤꯗꯤ
ꯄꯦꯁ ꯀꯌꯥ ꯋꯥꯠꯂꯤꯅꯣ
ꯋꯥꯗꯦꯗ ꯑꯩꯅ ꯍ ꯍꯥꯟꯅ ꯏꯕꯁꯤꯡꯁꯨ ꯀꯦꯌꯔ ꯄ꯭ꯂꯥꯟꯒꯨꯝꯕ ꯑꯗꯨꯒꯨꯝꯕ ꯈꯛꯇꯅꯦ ꯍꯥꯟꯅ ꯏꯕꯗꯣ
ꯑꯣ
ꯃꯅꯨꯡꯒꯤ ꯀꯔꯤ ꯀꯔꯥꯒꯤꯗꯤꯗꯤ ꯃꯗꯔ ꯀꯤꯌꯔ ꯕꯦꯕꯤ ꯀꯤꯌꯔꯒꯤ ꯀꯂꯤꯅꯤꯀꯦꯜ ꯆꯥꯔꯠ ꯀ꯭ꯔꯤ ꯀ꯭ꯔꯥ ꯏꯗ꯭ꯔꯤꯌꯦ
ꯑꯁ ꯑꯗꯨꯗꯤ ꯅꯪ ꯌꯥꯝ ꯋꯥꯠꯂꯤꯌꯦ
ꯋꯥꯠꯗꯦ
ꯑꯗꯨꯗꯤ ꯑꯩꯖꯨ ꯏꯕ ꯍꯧꯕꯅ ꯐꯗꯧ ꯃꯥꯜꯂꯦ ꯅꯪ ꯉꯥꯏꯔꯗꯤ ꯈꯔ ꯀꯨꯏꯅ ꯆꯪꯉꯅꯤ ꯅꯪꯗꯤ ꯋꯥꯠꯂꯤꯕꯅꯤꯅ
ꯐꯣꯇꯣ ꯅꯝꯔꯒ ꯏꯕ ꯍꯧꯕ ꯌꯥꯔꯦ
ꯎꯝ ꯑꯖꯤꯅ ꯐꯔꯅꯤ
ꯎꯝ
ꯅꯪꯗꯤ ꯅꯕꯨꯛ ꯅꯥꯕꯗꯣ ꯈꯔ ꯐꯔꯕꯣ
ꯑꯦ ꯍꯧꯖꯤꯛꯇꯤ ꯈꯔ ꯐꯔꯦ ꯏꯁꯤꯡ ꯃꯌꯥꯝ ꯊꯛꯈ꯭ꯔꯕꯅꯦ ꯑꯩ ꯏꯁꯤꯡ ꯊꯛ ꯊꯛꯂꯒ ꯌꯨꯡ ꯍꯥꯡ ꯍꯥꯡ ꯍꯥꯡ ꯍꯥꯡꯔꯒ
ꯑꯗꯨ ꯅꯪ ꯃꯣꯔꯣꯛꯇꯣ ꯆꯥꯔꯨꯔꯅꯨꯅ ꯅꯍꯥꯟ ꯍꯥꯏꯔꯦ ꯍꯣꯏꯅ ꯍꯥꯏꯔꯦ ꯑꯗꯨ ꯀꯩꯅꯣ ꯅꯪ ꯇꯩꯗꯨꯕꯣ
ꯆꯥꯅꯕ ꯍꯣꯠꯅꯔꯒꯦ ꯉꯁꯥꯏꯒꯤ ꯏꯔꯣꯝꯕꯁꯨ ꯑꯩ ꯆꯥꯗ꯭ꯔꯕꯅꯤ
ꯎꯝ ꯆꯥꯔꯨꯔꯅꯣ ꯅꯪ ꯅꯥꯔꯅꯤ
ꯃꯣꯔꯣꯛ ꯌꯥꯎꯗ꯭ꯔꯗꯤ ꯆꯥꯛꯁꯨ ꯆꯥꯡꯗꯕ
ꯍꯥꯎꯒꯗꯕꯒꯤꯅ ꯃꯔꯣꯜ ꯑꯃ
ꯑꯗꯨ ꯅꯪ ꯆꯈꯥꯎꯗꯣ ꯌꯥꯔꯝꯃꯔꯣꯏ ꯍꯥꯏꯗꯤ ꯃꯌꯥꯝ ꯁꯣꯛꯑꯝꯃꯅꯤꯕ ꯅꯪ ꯈꯤꯇꯪ ꯁꯣꯛꯄ ꯑꯣꯏꯔꯝꯃꯔꯣꯏꯕ
ꯃꯌꯥꯝ ꯁꯣꯛꯈ꯭ꯔꯕꯅꯦ ꯑꯦꯛꯁꯄꯥꯏꯔꯤ ꯆꯠꯈ꯭ꯔꯦ ꯄꯨꯝꯔꯕꯅꯦ
ꯑꯩꯖꯨ ꯇꯧꯋꯦꯕ ꯊꯥꯏꯅ ꯑꯩꯒꯤ ꯁꯣꯛꯄ ꯀꯥꯟꯗ ꯑꯗꯨꯃꯥꯏꯅ ꯑꯗꯨꯝ ꯇꯧꯕꯅꯦ ꯑꯣꯖꯨ ꯑꯗꯨꯝ ꯑꯣꯕꯅꯦ
ꯎꯝ
ꯍꯧꯖꯤꯛꯇꯤ ꯀ ꯀꯩꯝ ꯇꯧꯗ꯭ꯔꯕꯣ
ꯇꯧꯗ꯭ꯔꯦ ꯑꯩ ꯃꯣꯔꯣꯛ ꯆꯥꯕ ꯌꯥꯝ ꯍꯦꯜꯂꯦ ꯑꯩꯗꯤ
ꯑꯗꯣ ꯅꯣꯏꯗꯤ ꯆꯥꯗ꯭ꯔꯁꯨ ꯉꯝꯃꯦꯀꯣ
ꯉꯝꯃꯦ ꯑꯩꯗꯤ ꯑꯁ ꯃꯥꯏꯒꯤꯖꯨ ꯈꯜꯂꯦ ꯑꯗꯨꯒ ꯃꯣꯔꯣꯛꯇꯣ ꯑꯩꯗꯤ ꯑꯃ ꯅꯥꯕꯗꯣ ꯄꯤꯁꯤꯑꯣ ꯅꯥꯕꯗꯣ
ꯎꯝ
ꯑꯗꯨꯗꯨꯒꯤꯖꯨ ꯆꯥꯕ ꯌꯥꯗꯦ ꯑꯗꯨꯅ ꯍꯦꯜꯂꯦ
ꯐꯩꯌꯦ ꯈꯥꯡꯕꯥ ꯉꯝꯃꯗꯣ ꯆꯥꯛꯇꯤ ꯆꯪꯕ꯭ꯔꯣ ꯃꯣꯔ ꯃꯣꯔꯣꯛ ꯌꯥꯎꯗ꯭ꯔꯒ
ꯍꯥꯥ
ꯃꯣꯔꯣꯛ ꯌꯥꯎꯗ꯭ꯔꯒ ꯆꯥꯛꯇꯤ ꯆꯪꯕ꯭ꯔꯣ
ꯆꯥꯛ ꯑꯩꯗꯤ ꯕꯨꯖꯤꯌꯥꯀꯥ ꯆꯥꯏꯌꯦ
ꯀꯩꯒꯤ
ꯃꯣꯔꯣꯛꯇꯣ ꯌꯥꯎꯗ꯭ꯔꯗꯤ ꯕꯨꯖꯤꯛꯒ ꯑꯗꯨꯝ ꯆꯥꯏ ꯂꯦꯁꯀ ꯆꯥꯏꯌꯦ ꯂꯦꯁ ꯁꯤ ꯆꯥꯏꯌꯦꯕꯨꯖꯤꯌꯥꯁꯨ ꯆꯥꯏꯌꯦ ꯑꯗꯨꯒ ꯑꯗꯨꯝ ꯑꯗꯨꯒꯨꯝꯕꯗꯣ ꯑꯗꯨꯝ ꯆꯥ ꯂꯩꯔꯦ ꯆꯥꯛꯀꯥ
ꯆꯥꯛꯀ
ꯍꯣꯏ ꯆꯥꯛꯀ ꯅꯣꯏ ꯇꯦꯁ ꯄꯥꯔꯣꯏꯗ꯭ꯔꯣ
ꯍꯌꯦꯡ ꯉꯁꯤ ꯇꯧꯗ꯭ꯔꯦꯀꯣ
ꯉꯁꯤ ꯇꯧꯔꯣꯏꯌꯦ ꯍꯌꯦꯡꯅꯦ
ꯅꯪ ꯄꯥꯕ꯭ꯔꯣ
ꯄꯥꯗꯤꯌꯦ ꯀꯅꯥꯝ ꯄꯥꯗꯦ ꯑꯩꯈꯣꯏ ꯔꯨꯝꯗ ꯂꯩꯕ ꯀꯅꯥꯝꯇ ꯄꯥꯗꯦ ꯑꯃꯈꯛ ꯄꯥꯈꯤꯕꯅꯦ ꯃꯈꯥꯗ ꯀꯨꯝꯃꯒ
ꯃꯥꯗꯤ ꯄꯥꯒꯅꯤ ꯍꯥꯏꯕ ꯈꯪꯉꯤꯗ
ꯎꯝ ꯃꯥ ꯈꯛ ꯄꯥꯏꯌꯦ ꯑꯇꯩ ꯀꯅꯥꯝ ꯄꯥꯗꯦ ꯑꯃ ꯄꯥꯕ ꯆꯠꯈꯤꯕ ꯃꯥꯜꯂꯦ
ꯀꯨꯝꯈ꯭ꯔꯕ꯭ꯔꯥ
ꯑꯣ ꯂꯩꯍꯧꯗꯗꯥꯏꯅꯦ ꯑꯇꯩꯗꯤꯂꯣꯏ ꯂꯩꯍꯧꯔꯒ
ꯍꯦ ꯑꯩꯈꯣꯏꯁꯨ ꯄꯥꯕꯤ ꯌꯥꯔꯕꯅꯤ ꯑꯩ ꯏꯕꯁꯤꯗꯤ ꯂꯣꯏꯁꯤꯟ ꯂꯣꯏꯁꯟꯈꯤꯒꯦꯅ ꯏꯕꯗꯥ
ꯏꯕꯁꯦ ꯑꯩ ꯁꯨꯡꯂꯣꯏ ꯂꯣꯏꯗꯦꯕ ꯑꯗꯨꯗꯨꯒꯤ ꯑꯩ ꯄꯥꯕꯗꯣ ꯉꯝꯗ꯭ꯔꯦꯕ
ꯑꯗꯨꯅꯦ ꯏꯅꯤꯡꯉꯥꯏ ꯃꯌꯥꯝ ꯂꯩꯔꯒ ꯄꯥꯕꯗꯣ ꯆꯪꯗꯦꯕ
ꯎꯝ ꯁꯤ ꯅꯨꯃꯤꯠꯇꯨꯗꯤ ꯑꯃꯨꯛ
ꯑꯩꯈꯣꯏꯅꯤꯗꯣ ꯁꯤꯗ ꯄꯥꯁꯦ ꯍꯥꯏꯔꯣ ꯃꯈꯥꯗ ꯄꯥꯁꯦ ꯍꯥꯏꯔꯣ
ꯃꯈꯥ ꯀꯔꯥꯏꯋꯥꯏꯗꯅꯣ
ꯃꯈꯥꯗꯣ ꯂꯥꯏꯠ ꯂꯩꯌꯦꯗꯅ
ꯎꯝ
ꯑꯗꯨꯗ ꯑꯩꯁꯨ ꯌꯥꯒꯅꯤ
ꯂꯦꯞꯀꯤꯗꯨꯔꯣ
ꯎꯝ ꯒꯤꯇꯥ
ꯌꯥꯏꯌꯦ ꯂꯦꯞꯀꯤꯗ ꯄꯥꯕꯁꯨ ꯌꯥꯏꯑꯦ ꯑꯗꯣ
ꯁꯤꯗꯗꯤ ꯃꯤ ꯎꯃꯜꯂꯁꯨ ꯅꯨꯡꯉꯥꯏꯇꯦꯕ
ꯎꯝ ꯄꯌꯦꯡ ꯌꯦꯡꯉꯥꯒ ꯆꯠꯄꯗꯣ
ꯍꯣꯏ ꯌꯥꯝꯅ ꯄꯥꯕ ꯃꯥꯟꯒꯅꯤꯕ ꯄꯥ ꯆꯨꯝꯅ ꯁꯨꯝ ꯐꯝꯃꯁꯨ ꯒꯨꯟꯅꯥꯏꯠ ꯀꯥꯏꯗ
ꯑꯥ ꯄ꯭ꯔꯤꯟꯁꯤꯄꯜꯒꯤ ꯃꯃꯥꯡꯒꯤꯗꯣ
ꯎꯝ ꯑꯗꯨꯁꯨ ꯌꯥꯅꯤ ꯑꯗꯨꯅ ꯑꯣꯏꯅ ꯇꯧꯔꯁꯦ ꯍꯥꯏꯔꯥ
ꯄ꯭ꯔꯤꯟꯁꯤꯄꯜꯒꯤ ꯃꯃꯥꯡꯒꯤꯗ ꯇꯦꯕꯜ ꯑꯅꯤ ꯂꯩꯌꯦꯅ ꯑꯗꯨꯗꯁꯨ ꯌꯥꯅꯤ ꯑꯗꯨꯒ ꯎꯝ ꯀꯩꯅꯣꯗꯨꯁꯨ ꯑꯗꯨꯝ ꯌꯥꯅꯤꯗ
ꯑꯩꯗꯤ ꯑꯗꯨ ꯃꯈꯥꯗꯣ ꯊꯦꯡꯔꯗꯤ ꯀꯤꯗꯤ ꯀꯤꯒꯅꯤꯍꯦ
ꯑꯩꯗꯣ ꯀꯤꯌꯦ
ꯃꯤ ꯑꯅꯤ ꯂꯩꯔꯗꯤ ꯀꯩꯁꯨ ꯇꯧꯔꯣꯏꯌꯦꯕ ꯑꯃ ꯈꯛꯇ ꯑꯩꯗꯤ ꯊꯦꯡ ꯊꯦꯡꯅ ꯀꯩꯅꯣ ꯇꯧꯕꯅꯤꯅ
ꯑꯩꯖꯨ ꯌꯥꯝꯅ ꯀꯩꯅꯣ ꯇꯧꯔꯗꯤ ꯀꯤꯖꯩꯌꯦꯕ
ꯀꯩꯁꯨꯕꯨꯗꯤ ꯇꯧꯔꯣꯏ ꯑꯗꯨꯕꯨ ꯈꯪꯗꯦ
ꯇꯧꯒꯅꯤ ꯑꯃꯨꯃꯨꯛ ꯇꯧꯕꯅꯦ
ꯑꯗꯨꯃꯥꯏꯅ ꯍꯥꯏꯒꯅꯣ
ꯀꯤꯕ꯭ꯔꯣ
ꯑꯗꯨꯗꯅꯦ ꯁꯤꯗ ꯑꯃꯨꯛ ꯐꯒꯗ꯭ꯔꯥ ꯈꯜꯂꯛꯇꯣꯏꯅꯦ
ꯀꯩꯁꯨ ꯇꯧꯔꯣꯏ ꯀꯩꯁꯨ ꯇꯧꯔꯣꯏ
ꯁꯤꯗ ꯑꯣꯏꯅ ꯑꯗꯨꯝ ꯇꯧꯔꯁꯦꯔꯥ
ꯁꯤꯗꯗꯤ ꯃꯩꯗꯨ ꯃꯝꯃꯦꯕ
ꯍꯣꯏ ꯑꯗꯨꯁꯨ